ꯍꯣ ꯑꯁ ꯍꯤꯞ ꯄꯤꯗ ꯍꯛꯆꯥꯡꯖꯦ ꯇꯨꯝꯕꯗ ꯂꯩꯔꯦꯅꯦ ꯍꯛꯆꯥꯡ ꯆꯪꯗꯦ ꯌꯥꯗ꯭ꯔꯦ ꯅꯪꯕꯨ
ꯀꯔꯤ ꯀꯔꯤ ꯂꯩ ꯀꯔꯤ ꯂꯩꯅꯥ ꯅꯥꯔꯕꯅꯣ
ꯂꯥꯏꯅꯥꯁꯦ ꯃꯈꯟ ꯃꯈꯟꯒꯤ ꯅꯥꯔꯤꯁꯦ ꯏꯪꯕꯩ ꯂꯥꯏꯅꯥ ꯑꯃꯨꯛ ꯅꯥ
ꯑꯥ
ꯑ
ꯇꯟꯕꯩ ꯂꯩꯅꯥ ꯑꯃꯨꯛ ꯅꯥ
ꯎꯝ
ꯑꯂ ꯑꯗꯨꯅꯦ ꯂꯩꯅꯥꯁꯦ ꯃꯈꯟ ꯃꯈꯟꯅꯤ ꯄꯩꯁꯥ ꯄꯥꯏꯗꯕꯩꯁꯨ ꯅꯥꯏ ꯃꯗꯨꯗꯤ ꯈ꯭ꯋꯥꯏ ꯌꯥꯝ ꯀꯟꯅ ꯅꯥꯕ ꯄꯣꯠꯇꯨꯅꯤ ꯑꯗꯨꯗꯤ ꯅꯥꯕ꯭ꯔꯥ ꯅꯡꯖꯨ
ꯑꯗꯨꯒꯤ ꯂꯥꯏꯅꯥ ꯅꯪ ꯍꯥꯏꯔꯤꯕꯩꯒꯩ ꯂꯥꯏꯅꯥꯗꯨꯗꯤ ꯐꯖꯅ ꯅꯥꯏ ꯑꯗꯩ ꯑꯍꯥꯎꯕ ꯑꯍꯥꯎꯕ ꯆꯥꯅꯤꯡꯕꯒꯤ ꯂꯥꯏꯅꯥꯁꯨ ꯌꯥꯝ ꯅꯥꯏ
ꯑ ꯑꯍꯥꯎꯕ ꯆꯥꯅꯤꯡꯕ ꯂꯩꯥꯏꯅ ꯎꯝ ꯌꯥꯝ ꯅꯥꯏ ꯌꯥꯝ ꯅꯥꯏ ꯁꯤꯗꯤ ꯀꯃꯟ ꯂꯥꯏꯅꯥꯅꯦ ꯍꯥꯏꯇꯥꯔꯦ ꯃꯤ ꯃꯤꯗꯤ ꯌꯥꯝ ꯇꯣꯏꯅ ꯊꯣꯛꯄ ꯑ ꯌꯥꯝ ꯇꯣꯏꯅ ꯊꯣꯛꯄ ꯂꯥꯏꯅꯥꯅꯤ ꯁꯤꯗꯤꯀꯣ ꯑꯗꯨꯅ ꯈꯔ ꯇꯧꯔꯛꯀꯅꯤ ꯁꯤ ꯂꯥꯏꯅꯥꯁꯤꯗꯤ ꯅꯪꯁꯨ ꯅꯥꯔꯥꯝꯅꯤꯅꯦ
ꯅꯥꯑ‌ꯦ
ꯎꯝ ꯅꯥꯐꯝ ꯊꯣꯛꯏ ꯅꯥꯔꯝꯅꯤ ꯇꯧꯔꯤꯁꯦ ꯄꯨꯟꯁꯤꯁꯦ ꯑ ꯀꯣꯏꯅꯤꯅꯦꯍꯦ ꯅꯪꯕꯣ ꯅꯪ ꯀꯔꯤ ꯐꯨꯠꯕꯣꯜꯒ ꯌꯦꯡꯗ꯭ꯔꯣ
ꯄꯗꯤ ꯌꯦꯉ‌ꯦ
ꯑꯥ
ꯑꯪ ꯉꯔꯥꯡ ꯑꯍꯤꯡ ꯃꯣꯏ ꯕ꯭ꯔꯥꯖꯤꯜ ꯀꯩ ꯁꯥꯟꯅꯕꯩꯗꯤ ꯌꯦ ꯉꯝꯃꯦ ꯀꯣꯂꯅꯤ ꯁꯃꯗ ꯇ
ꯑꯣ ꯉꯔꯥꯡ ꯊ꯭ꯔꯤ ꯖꯦꯔꯣꯅꯤ ꯄꯤꯁꯪꯒꯤꯗ
ꯥꯏ ꯃꯥꯥꯏ ꯈꯪꯗꯤ ꯕ꯭ꯔꯥꯖꯤꯜꯒꯤ ꯐꯦꯟ ꯅꯠꯇꯦ ꯑꯩ ꯄ꯭ꯔꯣꯖꯦꯛꯇ ꯀꯥꯞꯊꯣꯛ ꯌꯦꯡꯏꯤ
ꯎꯟꯅ ꯀꯥꯗ
ꯎꯝ
ꯑꯣ ꯑꯣꯀꯦ ꯑꯣꯀꯦ ꯑꯩ ꯑꯩ ꯉꯔꯥꯡ ꯌꯦꯡꯉꯦ ꯇꯧ ꯌꯦꯡ ꯌꯥꯗ꯭ꯔ ꯌꯦꯡꯗꯦ ꯌꯦꯡꯗꯧ ꯇꯣꯏꯑꯦ
ꯅꯪ ꯀꯩꯔꯤ ꯏꯒꯦ
ꯃꯣꯏꯒꯤ ꯀꯔꯤꯕ ꯋꯦꯕꯁꯥꯏꯠꯇ ꯆꯪꯉꯒ ꯌꯦꯡꯕꯅꯦ
ꯑꯣ ꯑꯩꯕꯨꯗꯤ ꯅꯍꯥꯟ ꯀꯩꯅꯣ ꯋꯥꯔꯀꯞ ꯍꯧꯔꯝꯗꯥꯏꯒꯤ ꯅꯨꯡꯗꯥꯡꯗꯣ
ꯑꯝ
ꯀꯩꯅꯣ ꯑꯣꯄꯅꯤꯡ ꯁꯦꯔꯥꯃꯣꯅꯤ ꯇꯧꯔꯝꯗꯥꯏꯗ ꯑꯩꯗꯣ ꯖꯤ ꯐꯥꯏꯚ ꯂꯧꯋꯦ
ꯍ ꯑꯗꯨ
ꯎꯝ
ꯏꯁꯤꯁ ꯄꯩꯁꯥ ꯄꯥꯏꯖꯅꯤꯡꯗꯤꯦ
ꯍꯥꯏꯥꯏꯗꯤ ꯈꯥꯏꯒꯠꯅ ꯂꯧꯕꯅꯦ
ꯑꯣ
ꯑꯦꯀꯥꯎꯟꯗ ꯃꯤ ꯑꯍꯨꯝ ꯁꯤꯖꯤꯟꯅꯕ ꯌꯥꯏꯑꯕ
ꯌꯥꯎꯅꯤ
ꯑꯗꯨꯅ
ꯑꯣꯅ ꯍꯣꯏ ꯍꯦꯟꯅ ꯂꯧꯕ
ꯑꯥ
ꯑꯣ ꯂꯩꯔ ꯀꯩꯅꯣ ꯑꯩꯣꯏ ꯆꯠꯂ ꯀꯩꯅꯣ ꯁꯦꯡꯅ ꯌꯦꯉꯃꯅꯤ ꯑꯗꯨꯗꯤ
ꯍꯣꯏ ꯑꯩ ꯄ꯭ꯔꯣꯖꯦꯛꯇꯔ ꯑꯗꯨ ꯂꯩꯔꯝꯃꯤꯅ ꯄ꯭ꯔꯣꯖꯦꯛꯇ ꯑꯗꯨ ꯇꯧꯔꯒ ꯀꯥꯞꯊꯣꯛꯑꯦ ꯐꯖꯅ
ꯑꯥ
ꯇꯨꯡꯉꯥꯏ ꯑ ꯍꯣꯁꯇꯦꯜ ꯑꯩ ꯍꯧꯖꯤꯛ ꯍꯣꯁꯇꯦꯜ ꯂꯩꯕ
ꯑꯝ
ꯍꯣꯁꯇꯦꯜꯗꯒ ꯇꯧꯔꯤꯕ ꯃꯑꯣꯡꯁꯤ ꯎꯔꯗꯤ ꯅꯪ ꯈꯪꯒꯗꯕ ꯅꯣꯏ ꯍꯣꯁꯇꯦꯜꯗꯗꯤ ꯇꯨꯃꯤꯟ ꯇꯨꯃꯤꯟ ꯂꯩꯅꯔꯝꯒꯅꯤꯅꯦ
ꯑꯣꯏꯣꯏꯔꯏꯅꯦ
ꯑꯩꯈꯣꯏ ꯁꯤꯗꯩ ꯂꯣꯏꯔꯦ ꯉꯔꯥꯡ ꯅ ꯄꯣꯠꯇꯨꯒꯒꯒ ꯁꯥꯟꯅꯕꯗꯣ ꯃꯈꯥꯁꯤ ꯗꯥꯏꯔꯦꯛ ꯄ꯭ꯔꯣꯖꯦꯛꯇ ꯃꯣꯏ ꯑꯃ ꯅꯦꯕꯀꯣ ꯁꯄꯤ ꯀ ꯑꯆꯧ ꯑꯆꯧꯕꯗꯤ ꯊꯤꯟꯖꯤꯜꯂꯛꯦ ꯑꯗꯨꯒ ꯍꯦꯛꯇ ꯀꯥꯞꯊꯕꯤꯅꯦꯕ ꯑꯗꯨꯒ ꯎ ꯃꯃꯥꯡꯗꯤ ꯃꯣꯏ ꯒꯣꯜ ꯆꯟꯗꯦꯗꯅ
ꯑꯥ
ꯍꯟꯗꯛ ꯅꯍꯥꯟ ꯒꯣꯜ ꯆꯟꯕꯗ ꯂꯣꯏꯔꯦ ꯃꯥꯏꯀ꯭ꯔꯣꯐꯣꯟꯒꯕ ꯂꯣꯏ ꯄ ꯄꯨꯣꯔꯛꯑꯦ ꯃꯣꯏ ꯄꯨꯂꯤꯁꯅꯅꯥꯀ ꯄꯥꯏꯕ ꯑꯃ ꯂꯩꯇ꯭ꯔꯣ
ꯋꯥꯀꯤ ꯇꯀꯤ ꯀꯥꯏꯗ
ꯑꯃ ꯂꯩꯇ꯭ꯔꯣꯍꯦ ꯃꯥꯏ ꯀꯞ ꯁꯝꯅꯕꯗꯣ
ꯑꯣ ꯑꯗꯨꯗ
ꯄꯨꯔꯩ ꯍꯦꯛꯇ ꯂꯧꯊ ꯍꯥꯏꯕꯤꯅꯤ ꯅꯍ ꯑꯖꯤ ꯅꯥꯅ ꯀꯣ ꯆꯪꯈꯤꯕ ꯑꯗꯨꯗ ꯑꯗꯨꯗꯒ ꯍꯥꯏꯔꯒ ꯊꯤꯅ ꯊꯠꯅꯕꯤꯅꯤ ꯗꯤꯕꯦꯠꯁꯦ ꯑꯔꯩꯕꯤꯗ ꯇꯧ ꯊꯅꯕꯤꯅꯤ
ꯑꯣ ꯍꯣꯏꯅꯦ ꯑꯥꯔꯖꯦꯟꯇꯤꯅꯥꯅꯒꯣ ꯃꯦꯠꯁ ꯑꯅꯤꯅ ꯆꯝꯕꯗꯣ ꯄꯣꯔꯇꯨꯒꯜꯗ ꯃꯦꯠꯁ ꯑꯃꯗ ꯆꯜꯂꯤꯠꯃꯤꯅꯦ
ꯎꯝ ꯑꯗꯩ ꯑꯃꯨꯛ ꯌꯦꯠꯅꯔꯤꯕꯅꯤ ꯑꯗꯩ ꯑꯃꯅ ꯑꯃꯨꯛ ꯍꯥꯏꯔꯤꯕꯅꯤ ꯅꯣꯏꯒꯤ ꯄꯣꯔꯇꯨꯒꯥꯟꯅ ꯒꯣꯜ ꯃꯉꯥ ꯆꯟꯕꯗꯣ ꯃꯦꯁꯤꯅ ꯃꯉꯥꯅꯤ ꯆꯠꯂꯤꯗꯣ ꯃꯦꯁꯤ ꯚꯔꯁꯁ ꯄꯣꯔꯇꯨꯒꯜ
ꯅꯦ ꯃꯦꯁꯤ ꯃꯦꯁꯤꯔꯁꯦꯁ ꯄꯣꯇꯨꯒ ꯇꯔꯦ ꯑꯣꯏ ꯑꯗꯨꯗꯤ ꯑꯅ ꯃꯊꯪ ꯆ ꯇꯤꯟꯕꯆꯥꯥꯦ
ꯑ ꯑ ꯑꯗꯨ ꯃꯦꯁꯤ ꯃꯦꯁ ꯐꯣꯨꯒ ꯀꯥꯏ ꯍꯣꯏꯅꯦ ꯅꯣꯏ ꯂ ꯁꯤ ꯃꯊꯟꯇ ꯊꯥꯗꯣꯛꯑꯁꯤ ꯁꯤ ꯌꯥꯒꯦ ꯎ ꯋꯥꯔꯤꯒꯗꯤ ꯅꯨꯡꯉꯥꯏꯒꯖꯥꯅꯤ ꯑꯗꯣ ꯍꯌꯦꯡ
ꯕꯤꯕꯔ
ꯏꯍꯦ ꯇꯤꯟ ꯇꯤꯟ ꯍꯥꯠꯇꯅꯕꯤꯅꯤ ꯃꯣꯏ ꯃꯁꯦꯟ ꯇꯧꯅꯔꯤꯁꯦ
ꯉꯍꯥꯟꯒꯤ ꯀꯩꯅꯣꯗ ꯄꯣꯔꯇꯨꯒꯜꯒ ꯀꯩꯅꯣꯒ ꯁꯥꯟꯅꯕꯗ ꯎꯁꯕꯦꯀꯤꯁꯇꯥꯟꯒ ꯁꯥꯟꯅꯕꯗ ꯑꯥꯁꯣ ꯏꯁꯄ꯭ꯤꯗ ꯂꯥꯛꯄꯗꯨꯣ ꯌꯦꯡꯕ꯭ꯔꯣ
ꯌꯦꯡ ꯑꯦ
ꯑꯣ ꯑꯁ ꯃꯩ ꯆꯠꯇꯔꯣ ꯏꯁꯣ ꯏꯁꯄꯤꯗ ꯇꯣ
ꯑ
ꯌꯦ ꯅꯨꯄꯤ ꯑꯃꯗꯗꯤ ꯈꯪꯕ꯭ꯔꯥ ꯐꯤꯌꯣꯅꯥꯗꯣ ꯎ ꯑꯁ ꯃꯥꯏꯀꯟꯗ ꯂꯦꯞꯄ ꯅꯨꯄꯤ ꯑꯃ ꯃꯥꯒꯤ ꯖꯦꯀꯦꯠ ꯗꯤꯖꯥꯏꯟ ꯇꯧꯕ ꯅꯨꯄꯤꯗꯣ
ꯑꯣ ꯈꯪꯉ ꯈꯉ ꯈꯪ
ꯑꯗꯨꯅꯤ ꯐꯤꯌꯣꯅꯥ ꯍꯥꯏꯗꯨ
ꯃꯣꯏꯒꯤ ꯇꯤꯝ ꯃꯣꯏ ꯇꯤꯝꯒꯤ ꯀꯩꯀꯩ ꯂꯣꯏꯅ ꯁꯥ ꯄꯨꯔꯤꯒ ꯇꯧꯔ ꯇꯧꯕꯗꯣ
ꯑꯥ ꯑꯗꯨꯗ ꯑꯗꯨꯗ ꯑꯗꯨ ꯅꯨꯄꯤꯗ ꯃꯩ ꯆꯠꯄꯅꯤ ꯍꯦꯅꯕ ꯖꯔꯃꯅꯤ ꯃꯆꯥꯅꯤ ꯃꯩ ꯆꯠꯄ ꯄꯥꯅꯤ
ꯎꯝ ꯃꯥꯗꯤ ꯀꯩꯅꯣ ꯂꯣꯏ ꯁꯥꯏ ꯀꯩꯅꯣ ꯄꯣꯇꯨꯒꯤꯁꯨ ꯁꯥꯏ ꯑꯔ
ꯎꯝ ꯁꯥꯕꯅꯤ ꯁꯕꯥꯅꯤ ꯎꯝ ꯎꯝ ꯗꯤꯖꯥꯏꯟꯐꯥꯎꯕ ꯃꯩ ꯆꯠꯂꯦ
ꯀꯩꯅꯣ ꯇꯧꯗꯦꯅꯦ ꯑꯩꯁꯤ ꯅꯣꯏ ꯑꯗꯨꯗ ꯂꯥꯛꯇꯕꯁꯨ ꯀꯨꯏꯔꯦ ꯑꯃꯇꯥꯪ ꯀꯣꯏ ꯊꯣꯛꯂꯛꯀꯦꯅ ꯇꯧꯅꯤꯅꯦ ꯀꯣꯏ ꯊꯣꯂꯛꯄ ꯍꯥꯏꯁꯦ ꯂꯥꯛꯇꯦ ꯅꯠꯇꯦꯅꯦ ꯑꯝꯛꯇꯪ ꯂꯥꯛꯑꯒ ꯑꯃꯇꯪ ꯐꯖꯅ ꯃꯐꯝ ꯃꯈꯩꯗꯣ ꯑꯝꯇ ꯀꯣꯏꯁ꯭ꯔꯥ ꯍꯥꯏꯅ ꯈꯟꯕꯅꯦ
ꯂꯑꯣ ꯀꯩꯅꯣ ꯀꯅꯥ ꯂꯥꯛꯀꯦ ꯍꯥꯏꯩꯅꯣ
ꯁꯃꯤꯜ ꯒꯥꯎꯅꯔꯣꯏꯗꯕꯅꯤꯅ ꯂꯥꯛꯑꯗꯤ ꯏꯊꯟꯗ ꯂꯥꯛ ꯀꯗ ꯃꯤ
ꯑꯣ
ꯌꯥꯗꯦ ꯑꯩꯒꯤ ꯀꯩꯅꯣꯗꯣ ꯖꯦꯠ ꯄꯂ꯭ꯦꯟ ꯗꯨ ꯇꯧꯔ ꯂꯥꯛꯀꯦ ꯇꯧꯅꯦ
ꯑꯣ ꯅꯪꯒꯤꯁꯦ ꯄ꯭ꯂꯦꯟꯗꯣ ꯌꯥꯏ
ꯏꯖꯦꯛ ꯇꯧꯊꯣꯔꯛꯑꯒ ꯄꯦꯔꯥꯁꯨꯨꯠꯇꯧꯔꯥ ꯆꯣꯡꯊꯔꯛꯀꯦ ꯇꯧꯅꯦꯕ
ꯌꯥꯏꯌꯦ ꯅꯪꯗꯤ ꯇꯦꯂꯤꯄꯣꯔꯠ꯭ ꯇꯧꯔꯣ ꯀꯩꯅꯣ ꯅꯪꯗꯤ ꯃꯟꯇ꯭ꯔ ꯖꯥꯗꯨ ꯌꯥꯝ ꯐꯩꯗꯥꯅꯦ
ꯎꯝ ꯑꯗꯨ ꯍꯩꯌꯦ ꯑꯗꯣ ꯑꯩꯅ ꯇꯥꯛꯊꯣꯛꯎꯔꯒꯗꯤ ꯃꯤ ꯃꯈꯩꯁꯨ ꯇꯥꯛꯄꯤꯌꯨ ꯇꯥꯛꯄꯤꯌꯨ
ꯈꯪ ꯈꯡꯅꯒꯤꯗ꯭ꯔꯥ ꯅ ꯃꯨꯛ
ꯅꯠꯇ‌ꯦꯗ ꯑꯩꯅ ꯑꯩ ꯑꯩꯅ ꯄꯥꯏꯔꯤꯕ ꯄꯩꯁꯥ ꯃꯌꯥꯝꯁꯤ ꯍꯥꯏꯗꯤ ꯁꯨꯝꯕ ꯈꯔ ꯆꯞ ꯈꯣꯠꯄ ꯇꯧꯕꯗ ꯃꯥꯡꯍꯟꯗ꯭ꯔꯒꯗꯤꯀꯣ
ꯃꯥꯅꯦ ꯃꯥꯅꯦ
ꯍꯧꯖꯤꯛ ꯂꯩꯔꯣꯏꯕ ꯑꯗꯨꯅ ꯀꯣꯏꯕ ꯆꯠꯄ ꯆꯠꯄꯁꯤ ꯈꯤꯇ ꯉꯥꯡꯒꯦ ꯗꯧꯅꯦꯗ
ꯌꯥꯏ ꯌꯥꯏ ꯃꯥꯡꯍꯟꯒꯗꯅꯤ ꯈꯔ ꯇꯧꯒꯗꯅꯤ ꯈꯔꯁꯨ ꯈꯥꯏꯗꯣꯛ
ꯎꯝ ꯑꯩ ꯄ‌ꯣꯛꯀ‌ꯦꯠꯇ ꯍꯥꯞ ꯇ‌ꯦꯍ‌ꯦ ꯑꯩꯈꯣꯏꯗꯤ ꯀꯩꯅꯣꯅꯦ ꯑꯩꯈꯣꯏꯗꯤ ꯕꯦꯡꯇ ꯉꯥꯛ ꯕꯦꯡ
ꯑꯣ ꯁꯦꯚꯤꯡ ꯕꯦꯡꯗꯔꯥ ꯎꯝ ꯆꯥꯎꯅꯤ ꯈꯪꯉꯤ
ꯕ‌ꯣꯁꯤ ꯀꯥꯏꯔꯗꯤ ꯏꯕꯨꯡꯉ‌ꯣ
ꯏꯁ ꯅꯉꯣꯟꯗꯩ ꯍ‌ꯦꯟꯅ ꯁ꯭ꯋꯥꯏꯗ ꯑ ꯀꯔꯤ ꯑ ꯀꯩꯅꯣ ꯇꯨꯡꯖꯟꯕ ꯑꯃ ꯂꯩꯔꯤꯌꯦ
ꯎꯝ
ꯂꯥꯈꯟ ꯅ ꯑꯃ ꯂꯩꯔꯤꯌꯦ
ꯂꯥꯈꯟ ꯈꯪꯉꯤꯅꯦ
ꯎꯝ ꯃꯥꯗꯤ ꯐꯖꯟ ꯇꯨꯝꯕꯤꯅꯤ ꯃꯥꯗꯤ
ꯍꯣꯏ ꯑꯗꯨꯅꯦ ꯑꯩ ꯍꯥꯏꯗꯤ ꯀꯩꯅꯣ ꯇꯧꯗꯦꯕ
ꯃꯥꯅꯦ
ꯑ ꯃꯇꯝꯁꯤ ꯈꯤꯇꯪꯗꯤ ꯋꯥꯠꯂꯤꯗꯅ ꯐ‌ꯦꯁꯇꯤꯕ‌ꯦꯜ ꯀꯩꯀꯥ ꯂꯩꯕꯁꯦ ꯐꯦꯁꯇꯤꯚꯦꯜ ꯍꯧꯔꯛꯄꯒꯤ ꯊꯥ ꯑꯃ ꯑꯅꯤ ꯋꯥꯠꯂꯤ ꯃꯥꯜꯂꯦ ꯑꯗꯨ ꯍꯥꯎ ꯃꯇꯝꯗꯣ ꯑꯩ ꯅꯣꯏ ꯌꯨꯝꯗ ꯂꯥꯛꯀꯦ ꯂꯥꯛꯑꯒ ꯍꯥꯏꯗꯤ ꯂꯩꯔꯝꯃꯒ ꯆꯠꯈꯤꯗꯕ ꯃꯌꯥꯝ ꯂꯩꯗꯅ ꯑꯗꯨꯝꯇꯪ ꯑꯩꯈꯣꯏ ꯌꯥꯝꯗꯕꯤꯗ ꯑꯩꯈꯣꯏ ꯃꯔꯤ ꯃꯉꯥꯃꯨꯛ ꯑꯣꯏꯔꯁꯨ ꯂꯩꯗꯅ ꯒꯥꯔꯤꯃꯨꯛ ꯑꯣꯏꯔ ꯐꯖꯅ
ꯁꯔꯦ ꯁꯔ ꯀꯩꯅꯣꯁꯨ ꯑꯩ ꯑꯩ ꯏꯅꯥꯎꯄꯥꯝꯁꯨ ꯍꯗ ꯂꯥꯛꯀꯅꯤ ꯇꯧꯔꯤꯅꯤ
ꯗ ꯂꯥꯛꯇꯕ ꯃꯥꯗꯤ
ꯕꯥꯇꯤꯗ ꯂ ꯂꯩꯅꯦ ꯃꯥꯦ
ꯑꯣ
ꯑꯩꯈꯣꯏ ꯃꯥꯃꯅꯦ ꯃꯥꯒ ꯂꯩꯕꯅꯦ ꯃꯣꯏ ꯏ ꯀꯠꯇꯗ ꯇꯛ ꯇꯥꯔꯤꯛ ꯀꯩꯅꯣꯝꯇ ꯂꯥꯛꯆꯧꯕꯅꯤ ꯇꯥꯔꯤꯛ ꯀꯨꯟꯒ ꯃꯥꯄꯟꯗꯅ ꯍꯥꯏꯝꯕꯅꯤ ꯃꯥꯅ ꯍꯥꯏꯝꯕꯗꯣ
ꯑꯣ ꯋꯥꯠꯇ꯭ꯔꯦꯅꯦ ꯑꯗꯨꯗꯤ
ꯋꯥꯇ꯭ꯔꯦ
ꯃꯣꯏ ꯇꯦ ꯀ ꯀ ꯃ ꯇꯦ ꯀ ꯀꯛꯄꯗꯤ ꯂꯨꯄꯥ ꯀꯌꯥꯨꯛꯪꯉꯦ ꯍꯥꯏꯒꯦ
ꯌꯨꯝꯗ ꯂꯥꯛꯄꯒꯤꯔꯣ ꯃꯥꯗꯤꯒꯨꯍꯥꯇꯤ ꯂꯩꯅꯤ
ꯍꯣꯏ ꯒꯨꯍꯥꯇꯤꯗꯒꯤꯩ ꯑꯣ ꯑꯗꯨꯗꯤ ꯒꯥꯔꯤ ꯃꯈꯥꯗ ꯑꯣꯏꯅ ꯂꯥꯛꯑꯅꯤꯅꯦ
ꯌꯥꯔꯦ ꯃꯣꯏ ꯒꯥꯔꯤ ꯋꯥꯏ ꯂꯥꯛꯈ꯭ꯔꯦꯕꯅ ꯃꯣꯏ ꯃꯩ ꯂꯥꯛꯀ꯭ꯔꯥꯕꯅ ꯑꯩꯒꯤ ꯃꯉꯥ ꯁꯨꯒꯗꯕ ꯆꯠꯄꯗꯣ ꯑꯩꯅꯗꯤ ꯐꯠꯇꯕꯅꯦ ꯑꯗꯨꯅ ꯑꯩ ꯆꯠꯂꯨꯒꯦ ꯍꯥꯏꯕꯗꯣ ꯃꯣꯏ ꯑꯗꯨꯝ ꯆꯠꯂꯣ ꯍꯥꯏꯕ ꯑꯗꯨꯅꯌꯥ ꯗ꯭ꯔꯥꯏꯚꯔꯗ ꯃꯣꯏꯅ ꯑꯣꯏꯗꯣꯏꯅꯦꯃꯤ ꯗ꯭ꯔꯥꯏꯕꯔꯗꯨꯁꯨ
ꯑꯣ ꯁꯔꯗꯤ ꯐꯔꯦꯗꯤꯍꯦ
ꯑꯗꯨꯅ ꯑꯩ ꯑꯁ ꯇꯜꯂꯤꯅ ꯑꯩ ꯑꯩ ꯂꯩꯍꯧꯗꯨꯅ ꯑꯩ ꯀꯩꯅꯣ ꯇꯧꯔꯒ ꯌꯥꯗꯦ ꯈꯣꯠꯇꯦ ꯍꯥꯏꯔꯒ
ꯍꯣꯏ ꯂꯝꯗꯣꯡ ꯊꯣꯛꯀꯥꯟꯗꯗꯤ ꯑꯩꯈꯣꯏ ꯐꯠꯇꯦ ꯍꯥꯏꯕꯁꯤ ꯇꯧꯔꯔꯣꯏꯗꯕ ꯅꯤꯡꯁꯤꯡꯕꯗꯤ
ꯎꯝ ꯑꯗꯨꯅꯤ
ꯑ ꯑꯃꯁꯁ ꯑꯣꯏꯒ ꯂꯩꯦꯣ
ꯔ ꯑꯗꯨꯔ ꯑꯗꯨ ꯑꯗꯨꯔ
ꯑꯩꯈꯣꯏ ꯅꯨꯄꯥꯁꯤꯅ ꯈꯔ ꯃꯍ ꯍꯦꯜꯂꯦ ꯇꯥꯗꯕ
ꯃꯥꯅꯦ ꯃꯥꯅꯦ
ꯑꯗꯨꯗꯩ ꯑꯉꯥꯡ ꯑꯃ ꯀꯣꯛꯄꯨꯔ ꯆꯠꯂꯨ ꯀꯩꯅꯣꯅ‌ꯦ ꯇꯧ ꯁꯨꯅꯕ
ꯎ ꯍꯣꯏ ꯌꯦꯡꯉꯒꯦ ꯑꯩ ꯑꯩꯁꯦ ꯆꯠꯇꯕ ꯌꯥꯏꯗꯗꯤ ꯑꯁ ꯑꯩ ꯃꯣꯏꯗ ꯒ꯭ꯌꯥꯟ ꯇꯥꯕ ꯑꯗꯨꯗ ꯃꯣꯏ ꯀꯣ ꯊꯥꯗꯣꯛꯈꯤꯗꯧꯩꯗꯤ ꯑꯩ ꯍꯛꯆꯥꯡ ꯅꯨꯡꯉꯥꯏꯇꯦ ꯈꯣꯠꯇ ꯂꯩꯍꯧꯗꯣꯅꯤ ꯅꯣꯏ ꯀꯣꯛ ꯆꯠꯂꯣ ꯈꯣꯠꯂꯣꯗꯧꯅꯤ ꯁ ꯑꯩꯅ ꯀꯣꯏꯁꯦꯅ ꯑꯗꯨꯅꯦ ꯍꯥꯏꯁꯦ ꯇꯧꯗ ꯊꯧꯃꯌꯥꯝꯖꯤ ꯀꯥꯏ ꯃꯣꯏ ꯍꯥꯏ ꯄꯣꯠꯇꯣ ꯌꯥꯗꯣꯏ ꯃꯥꯟꯗꯦꯕ ꯍ‌ꯦꯂꯥꯑꯥ ꯒꯥꯔꯤ ꯄꯁꯦ ꯆꯠꯁ ꯍꯥꯏꯗꯤ ꯑꯗꯨꯅ ꯋꯥꯔꯤꯅꯤ ꯅꯠꯇ꯭ꯔꯥ ꯀ ꯃꯣꯏꯅ ꯁꯤꯂꯣꯡꯒꯤ ꯂꯝꯕꯤ ꯈꯪꯖꯨ ꯈꯪꯗꯅ ꯃꯣꯏ ꯑꯃꯨꯛ ꯒꯥꯔꯤ ꯈꯔ ꯊꯧꯕ ꯍꯩꯔꯦ ꯀꯥꯏ ꯍꯦꯇ ꯂꯥꯛꯑꯒ ꯁꯤꯂꯣꯡ ꯊꯧꯕ ꯌꯥꯕ ꯅꯠꯇꯦꯕ꯫ ꯁꯤꯂꯣꯡꯒꯤ ꯂꯝꯕꯤ ꯖꯤ ꯕꯦꯔꯥꯅꯦꯕ꯫
ꯎꯝ꯫
ꯑꯗꯨꯅ ꯇꯜꯂꯦꯕ ꯑꯩ꯫ ꯌꯦꯡꯒꯦ ꯃ ꯥ ꯀꯔꯤ ꯍꯥꯏꯔꯛꯄꯅꯣ
ꯎꯝ꯫ ꯅꯣꯏ ꯑꯗꯨ ꯀꯩꯅꯣ ꯇꯧꯗ꯭ꯔꯣ꯫ ꯃꯤ ꯃꯤ ꯀꯌꯥꯃꯨꯛ ꯂꯩ
ꯍꯧꯖꯤꯛ ꯃꯤ ꯇ꯭ꯔꯥꯏꯟꯊꯣꯏ ꯂꯩꯌꯦ꯫ ꯑꯩꯈꯣꯏ ꯇꯔꯥꯅꯤꯊꯣꯏꯅꯦ ꯑꯉꯥꯡ ꯀꯩꯅꯣ ꯀ꯭ꯂꯥꯁ ꯑ ꯁꯤꯛꯁꯇꯩ ꯍꯧꯔꯒꯀꯣ
ꯎꯝ꯫
ꯍꯥꯏꯇꯥꯔꯦ꯫ ꯅꯪ ꯃ ꯂꯩ ꯅꯈꯣꯏ ꯇꯔꯥꯟꯊꯣꯏ ꯑꯩꯒꯤ ꯊꯥꯔꯒ ꯄꯨꯜꯂ ꯅꯈꯣꯏ ꯇꯔꯥꯟꯊꯣꯏ ꯂꯩꯕꯅꯦꯕ꯫
ꯎꯝ ꯑꯗꯨꯗꯤ
ꯀꯩꯅꯣ ꯃꯤ ꯀꯌꯥ ꯂꯩꯒꯦ ꯅꯣꯏ ꯕ꯭ꯔꯣꯗꯤꯡꯗꯨꯕꯣ꯫
ꯑꯩꯈꯣꯏ ꯍꯣꯁꯇꯦꯜ ꯃꯤ ꯃꯤ ꯆꯥꯝꯃ ꯍꯦꯟꯅ ꯂꯩꯗꯥ꯫
ꯆꯥꯝꯃ ꯂꯩꯌꯦ꯫
ꯎꯝ꯫
ꯑꯣ ꯀꯔꯤ ꯀꯔ ꯀꯔꯤ ꯀꯔꯝꯕ ꯍꯣꯁꯇꯦꯜꯅꯣ꯫
ꯑꯩꯈꯣꯏ ꯀꯩꯅꯣ ꯌꯨꯅꯤꯕꯔꯁꯤꯇꯤꯒꯤꯅꯦꯕ
ꯑꯣ ꯅꯨꯄꯤ ꯅꯨꯄꯥ ꯂꯣꯏ
ꯀꯥꯏꯗꯩꯅꯣꯍꯩ ꯅꯨꯄꯥꯒꯤ ꯍꯣꯁꯇꯦꯜꯅꯤ꯫
ꯥꯅꯨꯄꯥꯏ ꯍꯣꯁꯇꯦꯜ꯫
ꯍꯣꯁꯇꯦꯜ ꯌꯥꯝꯈ꯭ꯔꯖꯥꯠꯅꯤ ꯍꯣꯁꯇꯦꯜ ꯅꯨꯄꯥꯒꯤ꯫ ꯎꯝ ꯀꯩꯅꯣꯕꯣꯛ ꯂꯩꯕꯅꯤ ꯅꯤꯄꯥꯟ ꯃꯥꯄꯟ ꯂꯩꯒꯨꯝ ꯇꯧꯕꯅꯤ꯫ ꯅꯨꯄꯤꯒꯤꯁꯨ ꯂꯩꯌꯦ ꯑꯗꯨꯃꯥꯏꯅ꯫ ꯌꯥꯝꯕꯅꯦꯍꯦ꯫
ꯀꯔꯤ ꯌꯨꯅꯤꯚꯔꯁꯤꯇꯤꯒꯤꯅꯣ ꯍꯥꯏꯖꯦ꯫
ꯑꯩꯈꯣꯏ ꯃꯅꯤꯄꯨꯔ ꯌꯨꯅꯤꯚꯔꯁꯤ ꯍꯣꯏ ꯃꯥꯅꯦ꯫
ꯑꯦ ꯑꯗꯨꯗꯤ ꯀꯩꯅꯣ ꯄ꯭ꯔꯣꯗꯤꯁꯟꯁꯨ ꯂꯩꯃꯤꯅꯦ
ꯎꯝ ꯅꯍꯥꯟ ꯅꯣꯡ ꯊꯦꯡꯅꯔꯝꯃꯦ ꯑꯦ ꯀ ꯀꯧꯅ ꯃꯦ ꯑꯗꯨꯒ ꯃꯥ ꯑꯗꯨꯝ ꯀꯥꯏꯗ ꯂꯩꯒꯦ ꯈꯣꯠꯀꯦ ꯍꯣꯁꯇꯦꯜ ꯂꯩ ꯍꯥꯏꯕ ꯑꯗꯩꯗꯤ ꯃꯥꯁꯨ ꯍ ꯍꯌꯦꯡ ꯅꯣꯡꯃ ꯂꯥꯛꯑꯣ ꯑꯩꯁꯨ ꯁꯣꯝ ꯅꯥꯀꯟꯗ ꯊꯕꯛ ꯑꯃ ꯀꯟꯅ ꯆꯦꯜꯂꯤꯕ ꯍꯥꯏꯇꯥꯔꯦ
ꯑꯥ
ꯃꯐꯝꯗ ꯌꯥꯝ ꯖꯒꯣꯠ ꯌꯥꯝ ꯆꯥꯗ꯭ꯔꯕ ꯑꯩꯉꯣꯟꯗꯗꯤ ꯏꯁꯣꯝ ꯅꯥꯀ ꯏꯃꯥꯔꯖꯦꯟꯁꯤ ꯑꯣꯏꯅ ꯆꯦꯜꯂꯤꯀꯣ ꯀꯧ ꯑꯩꯅ ꯀꯧꯔꯦ ꯑꯗꯨꯒ ꯑꯦ ꯅꯪ ꯀꯥꯏꯗꯩ ꯑꯩ ꯁꯤꯦꯂꯦ ꯈꯣꯠꯂꯦ ꯍꯥꯏꯔꯦ ꯑꯗꯣ ꯃꯥ ꯑꯁꯣꯝ ꯅꯥꯀꯟꯗ ꯂꯩꯌꯦ ꯅꯛꯄ ꯅꯛꯅꯔꯦ ꯑꯗ ꯅꯣꯡꯃꯣ ꯀꯣꯏꯔꯨ ꯈꯣꯠꯂꯨꯒꯗꯤ ꯍꯥꯏꯔꯝꯃꯅꯤ ꯊꯃꯦ ꯑꯗꯣ ꯀꯩꯅꯣ ꯇꯧꯗꯦ ꯑ ꯋꯥꯏꯁꯨꯉꯥꯏ ꯑꯩ ꯁꯤꯗ ꯐꯣꯝ ꯑꯝꯇ ꯂꯧꯔꯨꯒꯦ
ꯑꯣꯏ ꯇꯧ ꯇꯧ
ꯎꯝ ꯊꯃꯦ ꯎꯝ